ꯆꯝꯕ ꯇꯌꯦ ꯇꯌꯦ
ꯑ ꯀꯩꯗꯔꯃꯤꯅ
ꯑꯁ ꯁꯨꯝ ꯁꯥꯕꯅꯤꯗ ꯃꯔꯨꯝꯗ ꯍꯩꯅꯧ ꯃꯈꯣꯡꯒꯐꯝꯝ ꯃꯥ ꯆꯦꯛ ꯂꯥꯡꯑꯝꯕꯅꯤꯅ ꯅꯨꯡꯁꯥꯗꯤ ꯁꯥꯏꯌꯦꯅ
ꯌꯨꯝꯗ ꯂꯩꯕ꯭ꯔꯣ ꯍꯧꯖꯤꯛꯁꯦ
ꯌꯨꯝꯗ ꯂꯩꯌꯦ
ꯁꯨꯝ ꯀꯃꯥꯏ ꯀꯃꯥꯏꯅ ꯇꯧꯔꯤꯒꯦꯅ ꯇꯧꯔꯛꯄꯅꯤꯅ
ꯑꯁ ꯀꯃꯥꯏ ꯀꯃꯥꯏꯅ ꯇꯧꯕꯕꯨ ꯏꯌꯥꯝꯕ ꯑꯣꯠꯂꯤ ꯍꯟꯗꯛꯇꯤ ꯊꯕꯛꯅ ꯈꯔ
ꯀꯔꯤ ꯀꯔꯤ ꯊꯕꯛ ꯇꯧꯔꯒꯦ ꯍꯥꯏꯁꯦ
ꯑꯁ ꯊꯕꯛ ꯑꯣꯏꯣꯏꯕ ꯁꯣꯝꯗ ꯁꯥ ꯁꯟ ꯃꯌꯥꯝ ꯂꯣꯏꯁꯤꯜꯂ ꯂꯣꯏꯕꯅꯤ ꯃꯥꯅ ꯂꯣꯏꯁꯤꯜꯂꯦ ꯑꯩꯅ ꯁꯣꯝꯗ ꯆꯦꯜꯜꯂꯤ ꯃꯆꯤꯟꯖꯥꯛ ꯍꯣꯠꯅꯒꯗ꯭ꯔꯥ ꯐꯥꯝꯁꯨ ꯑꯃꯨꯛ ꯇꯧꯁꯜꯂꯤ ꯁꯖꯤꯛ ꯐꯥꯝꯗ ꯆꯤꯗꯔꯦ ꯁꯝꯗꯗꯤ
ꯃꯥꯅ ꯂꯣꯏꯁꯤꯜꯂ ꯅꯪꯉꯣꯟꯗ ꯑꯣꯏꯅꯧ ꯀꯣꯜꯂꯕ
ꯎꯝ ꯍꯥꯏꯗꯤ ꯆꯥꯟꯅꯗꯅ ꯁꯟꯗꯨꯁꯨ ꯁꯟꯖꯔꯁꯤ ꯁꯖꯤꯛꯅꯤ ꯈꯖꯤꯛ ꯈꯔ ꯆꯥꯗꯦ ꯁꯟ ꯖꯥꯔꯁꯤ ꯃꯔꯤ ꯂꯩꯁꯜꯂꯦ ꯑꯗꯒꯤ ꯑ ꯉꯥꯁꯨ ꯃꯌꯥꯝ ꯊꯥꯗꯁꯜꯂꯦ ꯑꯗꯗꯤ ꯁꯖꯤꯛ ꯐꯥꯟꯕꯗꯗꯤ ꯁꯣꯝꯗꯗꯤ ꯐꯖꯔꯦꯗꯣ꯫
ꯍꯌꯦꯡ ꯄꯩꯁꯥ ꯃꯌꯥꯝ ꯂꯥꯛꯇꯣꯏꯅꯤ ꯀꯩꯅꯣ꯫
ꯄꯩꯁꯥꯕꯨꯗꯤ ꯂꯥꯛꯄꯗꯤ ꯂꯥꯛꯄ ꯑꯗꯨꯑꯣꯏꯁꯨ ꯁꯣꯝꯗꯗꯤ ꯃꯤꯗꯣ ꯑꯣꯠꯂꯦ ꯍꯥꯏꯕ ꯋꯥꯅꯤꯗ꯫
ꯎꯝ꯫ ꯅꯩ ꯁꯟ ꯁꯪꯒꯣꯝ ꯀꯌꯥꯝ
ꯁꯪꯒꯣꯝꯁꯦ ꯑꯗꯨꯝ ꯈꯔ ꯑꯗꯨꯝ ꯄꯨꯊꯣꯛꯑꯦ ꯍꯥꯏꯗꯤ ꯁꯟꯗꯣ ꯃꯆꯥ ꯄꯣꯛꯄ ꯇꯥꯏꯃꯤꯡ ꯑꯣꯏꯔꯗꯤ ꯃꯣꯏ ꯁꯥ ꯃꯁꯥ ꯄꯣꯛꯄꯗ ꯁꯪꯒꯣꯝ ꯊꯣꯛꯄ ꯍꯦꯜꯂꯦꯕ
ꯑꯥ
ꯃꯆꯥ ꯐꯪꯕ ꯀꯨꯏꯗꯕꯩꯗꯣ ꯑꯗꯨꯗꯗꯤ ꯑꯗꯨꯝ ꯃꯣꯏ ꯑꯍꯨꯝ ꯍꯥꯏꯗꯤ ꯃꯆꯥ ꯀꯣꯛꯄ ꯑꯅꯤꯡꯒ ꯌꯥꯎꯁꯂꯛꯑꯒꯗꯤ ꯑꯗꯨꯝ ꯂꯤꯇꯔ ꯅꯤꯐꯨ ꯌꯥꯡꯈꯩ ꯌꯥꯡꯈꯩ ꯍꯦꯜꯂꯤꯗ ꯑꯗꯨꯝ ꯑꯗꯨꯃꯥꯏꯅ ꯄꯨꯊꯣꯛꯄ ꯌꯥꯎꯑꯦ ꯑꯗꯨꯝ
ꯂꯤꯇꯔ ꯌꯥꯡꯈꯩ ꯅꯨꯃꯤ ꯀꯌꯥꯅꯤꯒꯤꯅꯣ ꯍꯥꯏꯖꯦ꯫
ꯂꯤꯇꯔ ꯌꯥꯡꯈꯥꯏꯃꯨꯛꯁꯦ ꯑꯗꯨꯝ ꯅꯣꯡꯃꯒꯤ
ꯅꯣꯡꯃꯗ ꯂꯤꯇꯔ ꯌꯥꯡꯈꯩ ꯄꯨꯊꯣꯛꯑꯦꯕ
ꯑꯥ
ꯅꯩꯅ꯫ ꯁꯟ ꯁꯟꯕꯤ ꯃꯔꯤꯗꯨꯅ
ꯑꯥ
ꯌꯥꯏ ꯌꯥꯏ ꯑꯗꯨꯗꯤ ꯄꯩꯁꯥꯁꯤ ꯌꯥꯝꯃꯤꯅꯦ
ꯌꯥꯝꯃꯦ꯫ ꯂꯤꯇꯔꯗ ꯂꯨꯄꯥ ꯅꯤꯐꯨ ꯑꯗꯨ ꯃꯥꯏꯅ ꯑꯗꯩ ꯃꯣꯏꯖꯨ ꯑꯥ ꯑꯩꯈꯣꯏꯒꯤ ꯀꯦꯜꯁꯤꯌꯝ ꯀꯟꯇꯦꯟ ꯃꯣꯏꯒꯤ ꯂꯩꯕꯅꯦꯕꯀꯣ
ꯑꯥ꯫
ꯑꯗꯨꯗꯣ ꯇꯧꯔꯀꯥꯟꯗ ꯃꯣꯏꯅ ꯁꯨꯝ ꯑꯩꯈꯣꯏ ꯁꯪꯒꯣꯝ ꯊꯥꯔꯤꯕ ꯀꯝꯄꯦꯅꯤꯗꯨꯗꯒꯤ ꯑꯗꯨꯝ ꯔꯤꯄꯣꯠ ꯄꯤꯔꯛꯇꯣꯏꯅꯦꯕ ꯅꯪ ꯅꯪ ꯁꯪꯒꯣꯝꯖꯤ ꯀ꯭ꯋꯥꯂꯤꯇꯤ ꯂꯩꯕꯅꯦ ꯍꯥꯏꯔꯒꯗꯤ ꯑꯗꯨꯝ ꯄꯩꯁꯥꯗꯣ ꯈꯔ ꯋꯥꯡꯅ ꯑꯗꯨꯝ ꯂꯨꯄꯥ ꯑꯅꯤ ꯑꯍꯨꯝ ꯍꯦꯟꯅ ꯑꯗꯨꯝ ꯇꯥꯔꯛꯇꯣꯏꯅꯦꯕ
ꯎꯝ ꯅ ꯁꯪꯒꯣꯝꯁꯦ ꯀꯩꯅꯣ ꯑ ꯄꯤꯅꯤꯗ ꯑꯣꯏꯅ ꯊꯥꯏꯔꯣ
ꯑꯥ ꯀꯝꯄꯅꯤꯗ ꯑꯌꯥꯝꯕꯅ ꯀꯝꯄꯅꯤꯗ ꯊꯥꯏ ꯑꯗꯒꯤ ꯂꯝꯂꯛꯀꯤ ꯃꯤꯅ ꯂꯩꯀꯥꯏ ꯃꯤꯅ ꯂꯩꯕ ꯂꯥꯛ ꯑꯣꯀꯦ ꯍꯥꯏꯅ
ꯀꯝꯄꯦꯅꯤꯗ ꯑꯣꯏꯅ ꯑꯅꯝꯕ ꯊꯥꯕ
ꯑ ꯀꯝꯄꯅꯤꯅ ꯂꯧꯕ ꯂꯥꯛꯑꯦ
ꯌꯥꯏ ꯌꯥꯏ ꯑꯗꯨꯅ ꯍꯦꯟꯅ ꯐꯩ ꯍꯥꯏꯗꯤ ꯌꯣꯟꯕ ꯀꯩ ꯇꯧꯕ ꯑꯃꯨꯛ ꯆꯠꯅꯗ꯭ꯔꯦꯗꯅ ꯑꯗꯨꯅ ꯑꯃꯨꯛ ꯂꯣꯏꯅ ꯊꯥꯕ ꯍꯥꯏꯁꯦ ꯃꯤ ꯃꯣꯏꯅ ꯂꯧ ꯂꯥꯛꯏꯔꯥ ꯅꯠꯇ꯭ꯔꯥ ꯅꯣꯏꯅ ꯑꯣꯏꯅ ꯊꯤꯟꯕ ꯆꯠꯂꯤꯔꯕ
ꯃꯣꯏꯅ ꯂꯧ ꯂꯥꯛꯏꯅꯦ ꯌꯨꯝꯊꯣꯡ ꯁꯟ ꯂꯣꯏꯔ
ꯃꯣꯏꯒꯤꯅ ꯀꯔꯤ ꯁꯪꯒꯣꯝ ꯁꯪꯒꯣꯝꯒꯤ ꯄ꯭ꯔꯗꯛ ꯑꯣꯏꯅ ꯄꯨꯊꯣꯛꯄ ꯀꯝꯄꯅꯤ ꯇꯧꯔꯒ
ꯎꯝ ꯃꯣꯏ ꯗꯦꯔꯤ ꯄ꯭ꯔꯗꯛ ꯑꯩꯈꯣꯏ ꯑꯥꯏꯁ ꯀ꯭ꯔꯤꯝꯒꯨꯝꯕ ꯁꯪꯒꯣꯝꯁꯨ ꯑꯗꯨꯝ ꯌꯣꯜꯂꯦꯕ ꯃꯣꯏꯖꯨ
ꯑꯥ ꯑꯥ
ꯑꯗꯨꯨꯝ ꯌꯣꯜꯂꯦ ꯄꯅꯤ
ꯍꯣꯏꯅꯦ ꯑꯗꯨ ꯐꯩꯅꯦ ꯑꯗꯨꯗꯤ ꯑꯗꯨꯗꯤ ꯍꯥꯏꯗꯤ ꯁꯣꯝꯗ ꯅꯪ ꯌꯣꯟꯕꯒꯤ ꯀꯔꯤꯒꯤ ꯊꯕꯛ ꯂꯣꯏ ꯀꯣꯝꯗꯣꯏꯅꯦꯕ ꯌꯥꯏ ꯌꯥꯏ ꯉꯥ ꯑꯗꯨ ꯅ ꯀ ꯌꯥꯝ ꯊꯗꯩ
ꯑꯁ ꯉꯥꯖꯨ ꯌꯥꯝꯃꯤꯅ ꯅꯥꯄꯤ ꯆꯥꯕꯤ ꯃꯣꯟ ꯑꯅꯤ ꯑꯍꯨꯝ ꯊꯥꯗꯕꯅꯦ ꯑꯗꯒꯤ ꯑꯇꯩ ꯑꯇꯩ ꯉꯥ ꯁꯤꯜꯕꯔ ꯔꯧ ꯑꯗꯨꯝ ꯐꯅꯝ ꯐꯅꯥꯝ ꯑꯗꯨꯝ ꯊꯥꯗꯩ ꯉꯥꯁꯨ ꯆꯥꯎꯔꯦ ꯄꯨꯈꯤ ꯆꯥꯎꯕꯅꯤꯅ ꯑꯗꯨꯝ ꯉꯥꯗꯤ ꯃꯌꯥꯝ ꯑꯃ ꯊꯥꯗ
ꯌꯥꯏꯌꯦ ꯑꯗꯨꯗꯤ ꯄꯩꯁꯥꯒꯤ ꯄꯩꯁꯥ ꯉꯥꯛꯇꯅꯤꯅꯦ ꯂꯥꯛ
ꯎꯝ ꯄꯩꯁꯥꯕꯨꯗꯤ ꯈꯔ ꯑꯗꯨꯝ ꯂꯥꯛꯑꯦ ꯄꯨꯈꯔ꯭ꯤꯒ ꯑꯃꯨꯛ ꯑꯃꯨꯛ ꯁꯤꯠ ꯑꯗꯨꯗ ꯑꯗꯨꯝ ꯂꯥꯛ ꯑꯃ ꯑꯅꯤꯃꯨꯛ ꯂꯥꯛ ꯑꯅꯤ ꯑꯃꯨꯛ ꯍꯦꯟꯕ ꯑꯗꯨꯃꯥꯏꯅ ꯑꯗꯨꯝ ꯇꯣꯡꯕ
ꯌꯥꯏꯌꯦ ꯅꯪꯗꯤ ꯄꯩꯁꯥ ꯄꯥꯏ ꯂꯩꯔꯝꯃꯤꯅꯦ ꯑꯈꯣꯏ
ꯑꯁ ꯀꯥꯏꯗ ꯏ ꯅꯣꯗ
ꯄꯩꯁꯥ ꯄꯥꯏꯔꯒ ꯍꯥꯏ ꯂꯩꯅ ꯍꯣꯠꯅꯕ ꯍꯣꯠꯅꯔꯒ ꯑꯩꯈꯣꯏꯅ ꯁꯣꯝꯗ ꯃꯤꯔꯦꯝ ꯑꯣꯏꯔ ꯂꯩꯔꯦ ꯅ ꯀꯦꯦ ꯋꯥ ꯑꯩꯈꯣꯏꯅ ꯃꯤꯔꯤꯝ ꯑꯣꯏꯔ ꯂꯩꯔꯦ ꯌꯥꯗ꯭ꯔꯦꯅ
ꯑꯁ ꯀꯩ ꯏꯌꯥꯝꯕꯁꯨ ꯀꯩꯝ ꯍꯣꯠꯅꯗ꯭ꯔꯣ
ꯍꯣꯠꯅꯗꯦꯗꯅ ꯑꯗꯨꯝ ꯄꯥꯡꯂꯩ ꯂꯩꯔꯦ ꯍꯥꯏꯇꯥꯔꯦꯅꯦ ꯃꯤꯁꯨ ꯂꯩꯅꯩꯌꯦꯅ ꯑꯗꯨꯝ
ꯑꯁ
ꯑꯩꯈꯣꯏ ꯑꯗꯨꯃꯥꯏꯅ ꯐꯥꯝ ꯅꯨꯡ ꯀꯩꯅꫭ ꯍꯥꯏꯅ ꯂꯩ
ꯑꯟꯏꯟꯇꯦꯂꯤꯖꯤꯕꯜ ꯑꯝ
ꯑ ꯒꯌ꯭ꯥꯟ ꯇꯗꯦ
ꯁꯤꯁꯨ ꯐꯥꯝ ꯅꯨꯡ ꯈꯔ ꯂꯩꯔꯝꯝꯕꯩꯁꯤꯅꯦ ꯌꯥꯝ
ꯍꯣꯏꯅꯦ ꯑꯗꯨꯅꯦ ꯑꯩꯁꯦ ꯑꯩꯈꯣꯏꯗꯤ ꯀꯩꯝ ꯊꯝꯕꯤꯔꯝꯗ꯭ꯔꯦ ꯑꯗꯣ
ꯎꯝ
ꯎꯝ
ꯆꯠ ꯆꯦꯠ ꯇꯧꯕ ꯌꯥꯕ ꯀꯩ ꯀꯩꯅꯣ ꯈ ꯇꯧꯁꯜꯂꯨ ꯀꯩꯅꯣ
ꯇꯧꯁꯤꯟꯗꯣꯏꯅꯤ ꯇꯧꯕꯩꯕꯨꯗꯤ ꯑꯗꯨ ꯁꯨꯝ ꯇꯧꯐꯝ ꯈꯪꯗ ꯂꯩꯔꯤꯅꯤ
ꯎꯝ
ꯑꯣ ꯑꯟꯏꯟꯇꯦꯂꯤꯖꯦꯕꯜ ꯃꯥ ꯌꯥꯔꯦ ꯑ ꯑ